ꯀꯗꯧꯔꯤꯅꯣ
ꯍꯦꯞ ꯄꯤꯌꯦ ꯅꯪꯒꯤ ꯅꯦꯠꯋꯥꯛꯇꯨ ꯅꯨꯡꯉꯥꯏꯇꯕ꯭ꯔꯥ ꯑꯩꯒꯤꯔꯥ
ꯑꯦ
ꯊꯨꯅꯒꯥꯏ ꯑ ꯈꯜꯂꯁꯨꯒꯥꯏꯅꯖ ꯇꯞꯅ ꯑꯗꯨꯝ ꯂꯥꯛꯑꯦꯕ
ꯑꯣ ꯑꯣ ꯅꯪꯒꯤ ꯅꯅꯦ ꯑꯗꯨꯗꯤ ꯑꯩꯗꯤ ꯅꯪ ꯄꯥꯏꯈꯠꯂꯒꯗ꯭ꯔꯅ ꯈꯟꯕꯅꯦ
ꯄꯥꯏꯈꯠꯅꯦ ꯑꯗꯨꯝ ꯅꯦꯠꯋꯥꯛꯅ ꯆꯠꯄꯒꯤ ꯑꯣꯏꯔꯕꯅꯦ ꯁꯤꯁꯦ
ꯎꯝ ꯈꯪꯗꯦꯅꯦ ꯀꯟꯖꯥꯟ ꯊꯣꯡꯅꯤ
ꯑꯁ ꯍꯧꯖꯤꯛ ꯆꯥꯛ ꯊꯣꯡꯕꯗꯤ ꯃꯪꯉ ꯍꯣꯔꯦꯟ ꯅꯨꯡꯗꯥꯡ ꯑꯥ ꯄꯣꯡ ꯑꯥ ꯌꯧꯔꯀꯥꯟꯗ ꯊꯣꯟꯒꯅꯤ
ꯑꯣ ꯑꯗꯨꯝ ꯊꯦꯡ ꯆꯥꯕ꯭ꯔꯣꯅꯦ
ꯑ ꯅꯨꯡꯇꯤꯒꯤ ꯊꯤꯅ ꯆꯥꯏꯗ ꯑꯩꯈꯣꯏꯗꯤ
ꯌꯥꯏ ꯌꯥꯏ ꯏꯄꯥ ꯌꯥꯏ ꯍꯥ
ꯑꯗꯨꯣꯏꯗꯤ
ꯑꯩꯈꯣꯏꯗꯤ ꯑꯗꯨꯝ ꯉꯟꯅ ꯆꯥꯏꯔꯦ
ꯎꯝ ꯑꯩꯈꯣꯏꯁꯨ ꯅꯍꯥꯟꯁꯨ ꯉꯥꯟꯟꯅ ꯆꯥꯕꯗꯣ ꯁꯤꯗ ꯂꯩꯔꯒ ꯌꯥꯗ꯭ꯔꯦ ꯑꯣꯟꯈ꯭ꯔꯦ ꯃꯇꯝꯒꯁꯦ ꯄꯨꯡ ꯑꯣꯟ ꯑꯣꯟꯈ꯭ꯔꯦ ꯑꯩꯈꯣꯏꯗꯤ ꯆꯥꯕ ꯃꯇꯝꯗ ꯇꯨꯝꯕ ꯇꯨꯝꯕ ꯃꯇꯝꯗ ꯆꯥꯕ
ꯟꯕꯗ
ꯎꯝ ꯌꯃꯗꯔꯣ
ꯌꯨꯝꯗꯅꯦ ꯑꯁ ꯁꯥꯃꯟꯕ ꯌꯥꯗ꯭ꯔꯦ
ꯅꯣꯡ ꯇꯥꯗ꯭ꯔꯣ ꯔꯥꯅꯤ ꯅꯍ ꯄꯨꯖꯅꯤ ꯊꯥꯕ ꯍꯥꯂꯦꯀ ꯑꯗꯨꯗꯨꯗ
ꯎꯝ
ꯅꯃ ꯅꯣꯡꯃꯝꯗꯦ
ꯅꯣꯡ ꯃꯥꯡꯗꯦ ꯑꯧ ꯈꯔ ꯈꯔꯗꯤ ꯃꯥꯡꯉꯦ
ꯑꯗꯨꯣꯏꯗꯗꯤ ꯎ ꯍꯧꯖꯤꯛ ꯈꯔ ꯐꯔꯦ ꯅꯪ ꯉ ꯆꯥꯏ ꯑꯃ ꯑꯃꯒ ꯇꯥꯁꯨ ꯇꯥꯔꯛꯇꯕ
ꯈꯪꯗ꯭ꯔꯦꯅꯦ ꯆꯥꯛ ꯂꯥꯑ ꯑꯃ ꯑꯃꯨꯛ ꯍꯧꯔꯦꯅꯦ
ꯑꯗꯨꯅꯦ ꯆꯥꯕꯔꯣ
ꯅꯥꯇꯦꯗꯥ
ꯃꯥꯥꯟꯅ ꯆꯥꯕꯤꯕꯒꯤ ꯑꯣꯏꯔꯝꯅꯤ ꯍꯧꯖꯤꯛ ꯆꯥꯛ ꯂꯥꯝꯕꯗꯤ ꯑꯩꯈꯣꯏꯗꯤ ꯄꯨꯡ ꯇꯔꯥ ꯇꯥꯔꯝꯗꯥꯏꯗ ꯆꯥꯏꯌꯦ ꯆꯥꯛꯇꯣ
ꯎꯝ
ꯑꯃ ꯀꯣꯆꯤꯡ ꯆꯠꯂꯒ ꯀꯣ
ꯎꯝ
ꯇꯔꯨꯛꯇ ꯂꯣꯏꯌꯦꯦꯕ ꯀꯣꯆꯤꯡ ꯇꯔꯨꯛꯇ ꯂꯣꯏꯕꯗ ꯑꯃꯨꯛ ꯍꯜꯂꯛꯑꯒ ꯇꯨꯝꯉꯦ ꯇꯣꯝꯕꯗꯣ ꯄꯨꯡ ꯃꯥꯄꯜꯗꯨꯔ ꯇꯥꯔꯝꯗꯥꯏ ꯍꯦꯜꯂꯦ ꯑꯗꯨꯗ ꯑꯃꯨꯛ ꯍꯧꯒꯠꯂꯦ ꯆꯥꯛ ꯊꯣꯡꯉꯒ ꯑꯃꯨꯛ ꯇꯔꯥ ꯍꯦꯜꯂꯝꯅꯤ ꯆꯥꯛ ꯆꯥꯕꯗꯣ
ꯎꯝ ꯌꯥꯝ ꯐꯩ ꯌꯥꯝ ꯐꯩꯌꯦ
ꯁꯀꯨꯜ ꯆꯒꯦ ꯇꯧꯔ ꯋꯥꯕ ꯑꯣꯏꯔꯝꯅꯤ ꯋꯥꯗꯣ ꯐꯖꯅ ꯉꯥꯡꯗ꯭ꯔꯤꯗꯣ
ꯑꯧ ꯑꯩ ꯋꯥꯔꯦꯕ ꯉꯁꯥꯏꯗꯨꯣ ꯃꯤ ꯑꯃꯗꯣ ꯑꯩ ꯄꯨꯡ ꯑꯍꯨꯝ ꯍꯦꯟꯅ ꯀꯣꯜ ꯇꯧꯋꯦꯕ ꯑꯁ ꯍꯥꯏ ꯀꯥꯟꯗꯦ ꯏꯁꯥꯔꯒꯁꯦ ꯂꯣꯏ ꯄꯈꯥꯏ
ꯚꯥꯏ
ꯋꯥꯗꯤ ꯀꯌꯥꯥꯡ ꯋꯥꯗꯤ ꯑꯝꯇ ꯉꯥꯡꯗꯦꯕ ꯑꯗꯨ ꯑꯣꯏꯔꯁꯨ ꯑꯩꯗꯤ ꯑꯗꯨꯝ ꯇꯧꯋꯦꯕ
ꯄꯥꯅꯤꯒꯤꯁꯨ ꯁꯨꯃꯥꯏꯅ ꯇꯧꯔꯗꯤ ꯐꯗꯣꯏꯅꯤꯅꯦ
ꯎꯝ ꯍꯥꯟꯅꯗꯤ ꯑꯗꯨꯝ ꯇꯧꯕꯅꯦ ꯅꯪꯅ ꯇꯝꯁ ꯇꯝꯁꯦ ꯑꯗꯨ ꯇꯧꯕꯗꯒꯤꯗꯤꯅꯤ
ꯉꯁꯥꯏ ꯏꯅꯥꯎ ꯅꯨꯄꯥꯒ ꯇꯧꯕꯗꯣ ꯊꯥꯔꯇꯤ ꯃꯤꯅꯤꯠ ꯀꯨꯝꯕ ꯇꯧꯋꯦ
ꯑꯣ ꯃꯊꯟꯇ ꯑꯃꯨꯛ ꯊꯝꯈ꯭ꯔꯕꯣ
ꯎꯝ ꯏꯊꯟꯗ ꯑꯃꯨꯛ ꯊꯝꯈꯤꯕ
ꯃꯦꯦꯜ ꯋꯥꯡꯅ ꯑꯣꯏꯔꯝꯅꯤ ꯍꯟꯗꯛ ꯃꯔꯨꯔꯛꯁꯦ ꯌꯥꯗꯣꯏꯅꯤ ꯑꯩꯈꯣꯏꯒꯤꯅꯦ ꯑꯣꯏꯔꯁꯨ
ꯈꯪꯗꯦ ꯀꯔꯤꯅꯔ ꯐꯔꯦꯅꯦ ꯑꯗꯨꯁꯨ
ꯎꯝ
ꯅꯦꯋꯥꯛꯁꯨ ꯃꯤ ꯅꯨꯡꯁꯤꯕ ꯍꯥꯏꯩꯕ ꯃꯥꯜꯂꯦꯦ
ꯈꯪꯅꯤꯡꯅꯤ ꯑꯩꯈꯣꯏꯗꯗꯤ ꯃꯩ ꯂꯥꯛꯇ꯭ꯔꯁꯨ ꯍꯧꯖꯤꯛꯇꯤ ꯌꯉꯥꯛꯀꯤꯦ ꯑꯗꯨꯝ ꯌꯥꯏꯕ ꯃꯔꯛ ꯃꯔꯛꯇꯗꯤ ꯑꯁ ꯑ ꯅꯍꯥꯟ ꯑ ꯑꯗꯨꯝ ꯌꯥꯔꯝꯗꯕꯅꯦ ꯍꯧꯖꯤꯛꯇꯤ ꯑꯗꯨꯝ ꯌꯥꯔꯦ ꯈꯪꯉꯦꯅ ꯁꯦꯝꯕꯤꯕ ꯑꯣꯏꯔꯝꯃꯤ
ꯅꯍꯥꯟꯗꯣ ꯑꯩꯒꯤꯗꯣ ꯑꯁ ꯇꯧꯔꯛꯄ ꯌꯥꯗꯔꯒ ꯂꯩꯕꯅꯦꯕ ꯉ ꯑꯃ ꯌꯥ ꯀꯔꯤ ꯀ ꯊ ꯃꯤ ꯍꯥꯏꯕꯗꯤ ꯅꯪꯒꯤ ꯅꯦꯠꯇꯨꯅ ꯑꯣꯏꯔꯝꯅꯤ ꯍꯥꯏꯕ
ꯑꯗꯨꯗ꯭ꯔꯦꯗ
ꯃꯅ ꯃꯅꯗ ꯕꯔ ꯀꯥꯏꯌꯦꯕ
ꯎꯝ
ꯑ
ꯋꯥꯔꯦ ꯆꯥꯛꯁꯨ ꯆꯥꯅꯤꯡꯉꯦ ꯇꯛꯄ ꯌꯥꯗꯦ ꯍꯟꯗ ꯃꯨꯔꯥ
ꯑꯣꯍꯔꯦꯁꯀ ꯇꯔ ꯀꯗ
ꯑꯣꯥꯔ ꯑꯦꯁ ꯑꯣ ꯑꯥꯔ ꯑꯦꯁꯒꯗ ꯊꯨꯝꯒ ꯆꯤꯅꯤꯒ ꯑꯗꯨꯝ ꯑꯣꯜꯂꯒꯀꯣ ꯑꯗꯨꯝ ꯊꯔꯗꯤ ꯆꯞ ꯃꯥꯟꯅꯕꯅꯦ
ꯈꯪꯗꯦ ꯑꯩꯗꯤ
ꯊꯨꯝꯒ ꯆꯤꯅꯤꯒ ꯆꯞꯃꯥꯟꯅꯕꯅꯤ ꯑꯗꯨ
ꯁ ꯋꯥꯔꯤꯔꯦꯁꯨ ꯍꯥꯎꯃꯟꯗꯦꯗ
ꯑꯗꯥ ꯍꯥꯏꯔꯤ ꯇꯥꯡꯗꯤ ꯇꯥꯡꯤ ꯍꯥꯎꯗꯤ ꯍꯥꯎꯗꯦ ꯎꯝ
ꯊꯥꯎ ꯑꯣꯏꯕ ꯀꯣ
ꯎꯝ
ꯒ꯭ꯂꯨꯀꯣꯁꯗꯤ ꯍꯥꯎ ꯑꯦ
ꯎꯝ ꯎꯝ ꯆꯥꯕ꯭ꯔꯥ
ꯆꯥꯏ ꯍꯧꯖꯤꯛꯀꯤ ꯁꯥꯗꯤ ꯍꯦ ꯑꯃ ꯔꯥꯏꯩ ꯇ ꯀ ꯃꯥꯥꯏ ꯆ
ꯎꯝ ꯁꯤꯗꯤ ꯀꯩ ꯀꯩ ꯇꯧꯔꯦ
ꯁꯤꯔꯣ ꯆꯥꯛꯆꯥꯒ ꯑꯃꯨꯛꯗ ꯌꯦꯡ ꯉꯁꯤ ꯑꯃꯨꯛꯇꯤ ꯂꯩꯕ ꯁꯕꯖꯦꯛꯅꯤ ꯍꯥꯏꯗꯣ
ꯄꯥꯁ ꯇꯧꯒꯗ꯭ꯔꯣ
ꯇꯁꯥꯏ ꯐꯗꯦ
ꯎꯝ ꯑꯗꯨꯗꯤ ꯂꯥꯏꯔꯤꯛ ꯍꯩꯕꯅꯤꯅ
ꯎꯝ
ꯑꯣꯖꯥꯁꯤꯡꯅ ꯍꯪꯂꯛꯄꯁꯤꯡꯁꯨ ꯑꯗꯨꯝ ꯈꯨꯝꯕ ꯉꯝꯅꯤꯅ
ꯑꯃꯟ ꯍꯩꯃꯟꯕꯒꯤꯀꯣ ꯏꯕ ꯀꯥꯟꯗ ꯂꯣꯏ ꯄꯥꯎꯈꯤꯕꯀꯣ ꯑꯗꯨꯃꯥꯏꯅ ꯇꯧꯋꯦ
ꯅꯪꯗꯤ ꯀꯣꯆꯤꯡ ꯂꯧꯕ ꯅꯠꯇ꯭ꯔꯣ
ꯆꯤꯡꯅꯔꯁꯨ ꯌꯨꯝ ꯌꯧꯟꯗꯦ ꯂꯣꯏ ꯀꯥꯎꯈꯤꯕꯗꯣ
ꯑꯩꯒ ꯀꯣꯆꯤꯡꯒ ꯂꯧꯔꯗꯤ ꯂꯩꯔꯤꯒ ꯑꯝꯇ ꯄꯥꯔꯦ ꯍꯩꯕ꯭ꯔꯥ ꯍꯩꯇꯕ꯭ꯔꯥ ꯑꯗꯨꯝ ꯊꯥꯒꯅꯤ
ꯀꯣꯆꯤꯡꯅ ꯑꯣꯏꯔꯁꯨ ꯌꯨꯝꯗ ꯄꯥꯗ꯭ꯔꯗꯤ ꯀꯟꯅꯗꯦ ꯑꯁꯦꯡꯕ ꯄꯩꯁꯥ ꯇꯤꯡꯅꯕꯅꯦ ꯍꯣꯏꯗꯤ ꯑꯩꯈꯣꯏꯅ ꯇꯧꯔꯤꯁꯦ ꯂꯣꯏ ꯄꯩꯁꯥ ꯇꯤꯡꯅꯤꯡꯉꯥꯏ ꯈꯛꯇꯅꯤ ꯇꯧꯔꯤꯁꯦ
ꯆꯪꯗꯤ ꯌꯥꯝ ꯆꯥꯡꯉꯀ
ꯍꯥꯥ
ꯐꯥꯒꯤ ꯅꯠꯇꯦꯀꯣ ꯅꯪꯗꯤ ꯌꯥꯝ ꯆꯪꯈ꯭ꯔꯦꯀꯣ
ꯀꯔꯤ ꯆꯪꯈꯤꯕ꯭ꯔꯣ
ꯀꯩꯅꯣ ꯆꯪꯈ꯭ꯔꯦꯕ ꯃꯅꯥ ꯌꯥꯝ ꯆꯪ ꯃꯥꯜꯂꯦꯕ
ꯑꯗꯨ ꯇꯥꯅꯤꯡꯗꯦꯍꯦ ꯅꯣꯏ ꯇꯧꯕꯒ ꯑꯩ ꯇꯧꯗꯕꯒ ꯀꯅꯥꯅꯣꯏ ꯅꯣꯏꯅ ꯍꯦꯟꯅ ꯇꯧꯔꯒ
ꯅꯪ ꯍꯥꯏ ꯅꯪ ꯀꯣꯆꯤꯡ ꯂꯧꯕꯒꯤ ꯍꯥꯏꯕꯅꯤ
ꯍꯥꯥ
ꯀꯣꯆꯤꯡ ꯂꯧꯕꯗ ꯄꯩꯁꯥ ꯌꯥꯝ ꯆꯪꯉꯝꯅꯤ ꯍꯥꯏꯕ
ꯑꯣ ꯑꯗꯨꯅꯦ ꯆ ꯆꯪꯉꯦ
ꯆꯪꯒꯅꯤ
ꯆꯤꯡꯅꯤꯉꯥꯏꯅꯦꯕ ꯑꯩꯅ ꯇꯧꯔꯤꯁꯦ ꯂꯥꯏꯔꯤꯛ ꯇꯝꯕ ꯇ ꯊꯣꯛꯈ꯭ꯔꯒꯦ
ꯑꯗꯨꯗꯤ ꯆꯦꯡꯈ꯭ꯔꯣ
ꯆꯦꯅꯤꯉꯥꯏ ꯅꯨꯄꯥ ꯄꯤꯌꯣ
ꯑ
ꯚꯥꯕꯤꯤ ꯑꯣ ꯎꯝ
ꯑꯗꯨꯗꯤ ꯅꯨꯄꯥ ꯑꯃꯗꯤ ꯂꯩꯔꯦ ꯃꯥꯒꯤ ꯃꯌꯥꯗꯣ
ꯇꯥꯅꯤꯡꯗꯦꯍꯦ ꯅꯪ ꯍꯥꯏꯕꯗꯣ ꯈꯪꯉꯤ ꯑꯣꯏꯔꯣꯏꯗꯕ ꯑꯃ
ꯑꯥ
ꯁꯦꯔꯣꯡ ꯃꯇꯥꯏꯗ ꯂꯩꯕꯗꯣ
ꯔꯣꯡꯝ ꯇꯗ
ꯀꯥꯏꯩꯅꯅꯣꯅꯤꯅꯦ
ꯑꯩꯈꯣꯏ ꯈꯨꯟꯒꯤ ꯃꯤꯗꯤ ꯅꯠꯇꯦꯕ
ꯈꯪꯉꯦ ꯅꯪꯅ ꯍꯥꯏꯕ
ꯎꯝ ꯌꯥꯝ ꯐꯖꯕꯅꯤ ꯃꯥꯗꯤ
ꯇꯨꯀꯨꯠꯆꯩꯑꯀꯣ
ꯃꯥꯒꯤ ꯃꯌꯥꯗꯣ ꯕ꯭ꯔꯁ ꯇꯧꯔꯁꯨ ꯊꯣꯛꯇ꯭ꯔꯦ ꯍꯥꯏꯕ ꯑꯗꯣ ꯏꯁꯇꯤꯕꯣꯏ ꯅꯄꯥ ꯊꯣꯛꯇ꯭ꯔꯦ ꯍꯥꯏꯅꯤ ꯇꯒꯁꯨ
ꯍꯥꯏ ꯇꯥꯟ
ꯃꯩꯇꯥꯟ ꯐꯥꯎ ꯊꯣꯛꯇꯕ ꯃꯥꯜꯂꯦ ꯏꯁꯇꯤꯜ ꯋꯨꯜ ꯐꯥꯎ ꯊꯣꯛꯄ ꯉꯝꯗ꯭ꯔꯗꯤ
ꯑꯗꯨꯗꯤ ꯀꯃꯥꯏ ꯁꯦꯡꯖꯦꯔꯣ
ꯃꯇꯝ ꯍꯦꯟꯈ꯭ꯔꯦ ꯃꯥꯒꯤꯗꯣ
ꯑꯦꯛꯁꯄꯥꯏꯔꯤ ꯑꯣꯏ ꯑꯦꯄꯔ ꯀꯂꯔ ꯊꯥꯖꯤꯜꯂꯣ ꯑꯗꯨꯗꯤ
ꯎꯝ
ꯀꯂꯔ ꯊꯖꯤꯂꯣ
ꯇꯥꯖꯤꯜꯂꯁꯤꯔ ꯈꯪꯗ꯭ꯔꯦꯅꯦ
ꯍꯥꯥ
ꯈꯪꯗ꯭ꯔꯦꯅꯦ ꯊꯥꯖꯤꯜꯂꯁꯤꯔꯥ
ꯊꯥꯖꯤꯟꯈ꯭ꯔꯣ ꯅꯪꯒꯤ ꯄꯩꯁꯥ ꯈꯔ ꯍꯥꯞꯄꯒ ꯔꯪꯒꯨꯝꯕ ꯂꯧꯔꯒ ꯊꯥꯖꯤꯟꯈ꯭ꯔꯣ
ꯔꯪꯅ ꯍꯣꯏ ꯐꯔꯅꯤꯗ
ꯑ
ꯀꯣ ꯀꯣ ꯍꯤꯗ꯭ꯔꯥ ꯈꯪꯗꯦꯅꯦ ꯃꯨꯛꯀ
ꯏꯃꯥꯟꯕꯤ ꯈꯣꯟꯖꯦꯜ ꯇꯥꯕ꯭ꯔꯣ
ꯇꯥꯗꯦꯗ ꯃꯔꯛ ꯃꯔꯛꯇ ꯈꯔ ꯈꯔ
ꯑꯁ ꯑꯩꯗꯤꯀꯣ ꯏ ꯀꯥꯔꯒꯦ ꯎꯝ ꯑꯩꯗꯤ ꯏ ꯑꯗꯨꯝ ꯀꯥꯔꯛꯑꯦ ꯍꯥꯏꯕ
ꯎꯝ ꯃꯥꯗꯤ ꯃꯈꯣꯟ ꯑꯗꯨꯝ ꯆꯥꯎꯕꯅꯦ ꯃꯁꯥꯒꯤ
ꯎꯝ ꯑꯗꯨꯏꯅꯦ
ꯉꯥꯡꯁꯨ ꯉꯥꯡꯕꯅꯤ ꯑꯦꯗꯤ ꯀꯣꯜ ꯇꯧꯕ ꯃꯇꯝꯗꯗꯤ ꯏꯊꯟꯇ ꯑꯗꯨꯝ ꯇꯨꯃꯤꯟ ꯆꯠꯂꯦꯗ
ꯇꯞꯅ ꯉꯥꯡꯉꯣ ꯍꯥꯏꯔꯖꯨ ꯑꯗꯨꯝ ꯀꯧꯅ ꯑꯗꯨꯝ ꯉꯥꯡꯉꯦꯕ
ꯑꯣ
ꯅꯨꯄꯥꯔꯥ ꯍꯪꯕꯅꯦ ꯃꯤꯁꯤꯅ
ꯎꯝ ꯑꯩꯁꯨ ꯍꯥꯟꯅ ꯀꯣꯜ ꯇꯧꯔꯕꯗꯀꯣ ꯅꯨꯄꯥꯒꯤ ꯃꯈꯣꯡ ꯆꯞꯃꯟꯅꯩꯅ ꯃꯨꯛ
ꯑꯩꯒꯗꯤ ꯂꯩꯃꯤꯟꯅꯈ꯭ꯔꯕꯅꯤꯅ ꯑꯗꯨꯝ ꯒꯣꯟꯗꯣ ꯈꯪꯗꯦꯕ ꯑꯗꯣ ꯑꯩꯉꯣꯟꯗ ꯃꯤꯅꯀꯣ ꯇꯔꯕ ꯑꯗꯨꯝ ꯎꯝ ꯑꯁ ꯅꯅꯥꯛꯇ ꯅꯨꯄꯥ ꯂꯩꯕ ꯃꯥꯂꯦ ꯈꯣꯂꯦ
ꯂꯩꯌꯦ ꯍꯥꯏ
ꯅꯨꯄꯒ ꯂꯩꯃꯤꯟꯅꯕ ꯃꯥꯂꯦꯗ ꯅꯪ
ꯑꯗꯨ ꯃꯥꯅꯗꯤ ꯍꯥꯏꯕꯤꯒꯨꯅꯨꯗ ꯃꯉꯣꯟꯗ
ꯑꯁ ꯃꯉꯣꯟꯗꯁꯨ ꯑꯗꯨꯝ ꯉꯥꯎ ꯃꯣꯏꯗꯁꯨ ꯃꯤ ꯃꯣꯏꯅ ꯇꯧꯔꯛꯄꯁꯤꯡꯗ ꯑꯗꯨꯃꯥꯏꯅ ꯍꯥꯏꯕꯅꯦ
ꯎꯝ ꯃꯍꯧꯁꯥꯥꯅꯤ ꯍꯥꯏ
ꯀ
ꯀꯗꯔꯅꯤ
ꯇꯥꯕ꯭ꯔꯣ
ꯇꯥꯏꯌꯦ ꯇꯥꯏꯌꯦ ꯀꯩ ꯍꯥꯏꯒꯦ
ꯀꯔꯤ ꯍꯥꯏꯅꯤꯡꯕ꯭ꯔꯣ ꯅꯪꯁꯨ
ꯍꯥꯏꯅꯤꯡꯗꯦꯗ ꯑꯩ ꯍꯟꯗꯛ ꯑꯃꯨꯔꯁꯦ ꯏꯁꯥ ꯌꯥꯝ ꯅꯨꯡꯉꯥꯏꯇꯦ
ꯀꯔꯤ ꯅꯨꯡꯉꯥꯏꯇꯕ ꯅꯪꯅꯦ ꯅꯨꯡꯉꯥꯏꯔꯤꯁꯦ ꯅꯪꯅ ꯅꯪꯅ ꯅꯨꯡꯉꯥꯏꯇ꯭ꯔꯗꯤ ꯀꯅꯥꯅ ꯅꯨꯡꯉꯥꯏꯗꯣꯏꯕ
ꯅꯪ ꯅ ꯅꯨꯉꯥꯏꯒꯗꯕ
ꯏꯁ
ꯉꯁꯥꯏ ꯉꯔꯥꯡꯁꯨ ꯄꯨꯡ ꯥ ꯄꯨꯡ ꯕꯔꯣ ꯍꯦꯜꯂꯒ ꯑꯗꯨꯝ ꯇꯨꯝꯃꯦ ꯍꯧꯒꯠꯄꯁꯨ ꯄꯨꯡ ꯃꯔꯤꯗ ꯑꯃꯨꯛ ꯍꯧꯒꯠꯂꯦ ꯑꯁ ꯇꯨꯝꯕ ꯌꯥꯗꯅꯦ ꯍꯟꯗꯛ ꯃꯣꯏꯁꯦ
ꯍꯔꯣ
ꯑꯣꯏꯕꯖꯔ
ꯗ
ꯃꯥꯡꯁꯨ ꯅꯨꯡꯉꯥꯏꯇꯦ
ꯀꯖꯟ
ꯑꯁ ꯅꯪ ꯃꯄꯥꯟ ꯊꯣꯛꯄ ꯌꯥꯗ꯭ꯔꯣ
ꯎꯝ
ꯇꯥꯕ꯭ꯔꯣ ꯃꯄꯥꯟ ꯊꯣꯛꯄ ꯌꯥꯗ꯭ꯔꯣ
ꯍꯥꯏꯈ꯭ꯔꯕꯅꯤ ꯈꯪꯗꯦ
ꯍꯥꯥ
ꯈꯪꯅꯦꯕ ꯑꯗꯨꯝ ꯍꯥꯏꯔꯁꯨ ꯑꯗꯨꯝ
ꯑꯩꯅ ꯍꯥꯏꯕꯗꯤꯀꯣ ꯅꯪ ꯑꯣꯏꯅ ꯃꯄꯥꯟ ꯊꯣꯛ꯭ꯔꯣ ꯍꯥꯏꯕ ꯑꯩꯗꯤ ꯑꯗꯨꯝ ꯀꯣꯜ ꯇꯧꯔꯛꯀꯅꯤꯕ
ꯑꯁ ꯒꯤꯌꯥꯜ ꯃꯦꯜ ꯇꯗꯦꯗ ꯇꯥꯏꯌꯦ ꯑꯗꯨꯝ ꯑꯩꯗ ꯑꯩꯉꯣꯟꯗꯁꯨ ꯅꯦꯠꯇꯣ ꯐꯖꯅ ꯅꯨꯡꯉꯥꯏꯇꯦꯕ ꯑꯗꯨꯒꯤꯅꯦꯕ ꯑꯁ ꯁꯤꯗ ꯁꯤ ꯂꯥꯏꯑꯦ ꯀꯔꯤꯒꯤꯔ ꯇꯨꯀꯠꯆꯩꯍꯦ ꯑꯩ ꯃꯪꯗꯣ ꯎꯆꯤ ꯑꯁ ꯍꯥꯠꯀꯦ ꯇꯧꯔꯒ
ꯎꯝ
ꯑꯁ ꯐꯠꯇꯕ ꯃꯥꯜꯂꯦ ꯃꯪꯗꯨ ꯆꯤ ꯃꯪꯉꯁꯦ
ꯈꯪꯗꯦꯗ ꯑꯩꯗꯤ ꯐꯠꯇꯕ ꯊꯣꯛꯄ꯭ꯔꯣꯅꯦ ꯅꯉꯣꯟꯗ ꯉꯁꯤ
ꯊꯣꯠꯇꯦꯗ ꯐꯕꯗꯤ ꯑꯣꯏꯔꯝꯃꯣꯏ ꯁꯤ ꯃꯥꯡ ꯁꯦ
ꯎꯇꯤ ꯃꯪꯕ ꯑꯩꯗꯤ ꯑꯁꯦꯡ ꯉꯁꯤꯅ ꯑꯍꯥꯟꯕꯅꯦ
ꯐꯕ ꯑꯣꯏꯔ ꯑꯃꯔ
ꯎꯝ ꯃꯄꯥꯟ ꯄꯪꯄꯪ ꯑ ꯄꯪꯊꯣꯛ ꯊꯣꯛꯀꯅꯨꯀꯣ
ꯀꯩꯒꯤꯔꯣ
ꯅꯪ ꯃꯪ ꯐꯠꯇꯦ ꯍꯥꯏ ꯅꯠꯇ꯭ꯔꯣ
ꯎꯝ ꯊꯣꯛꯇꯕꯅꯤ ꯁ꯭ꯀꯨꯜ ꯆꯠꯅꯤꯡꯉꯥꯏ ꯂꯩꯕ ꯐꯥꯎ ꯆꯠꯇ꯭ꯔꯕꯅꯤ
ꯆꯠꯀꯅꯨ ꯆꯠꯀꯅꯨ ꯃꯇꯝ ꯌꯥꯝ ꯐꯠꯇꯦ ꯀꯥꯡ ꯌꯥꯝꯃꯤꯕ ꯅꯣꯏ ꯅꯣꯏ ꯌꯨꯝꯗ ꯀꯥꯡ ꯌꯥꯝꯃꯤꯕ ꯀꯥꯡꯒ ꯆꯤꯛꯑꯗꯤ ꯅꯪ ꯅꯥꯔꯛꯀꯅꯤ
ꯈꯣꯏ ꯌꯨꯝꯗ ꯂꯩꯇꯗꯤ ꯀꯗꯥꯏꯗ ꯂꯩꯁꯦ ꯍꯥꯏꯕ꯭ꯔꯣ ꯑꯗꯨꯗꯤ ꯅꯪꯁꯨ
ꯈꯪꯗ꯭ꯔꯦ ꯑꯩꯈꯣꯏꯗꯗꯤ ꯀꯥꯡ ꯍꯧꯖꯤꯛꯇꯤ ꯌꯥꯝꯗ꯭ꯔꯦꯗ
ꯌꯥꯝꯃꯦꯁꯤꯗꯗꯤꯦ ꯑꯗꯨ ꯀꯥꯥꯟ ꯂꯩꯏꯁꯤꯗ ꯅꯣꯏꯗꯒꯤ ꯑꯩꯈꯣꯏꯗꯅ
ꯅꯣꯡ ꯆꯨꯕꯒꯤ ꯃꯣꯏꯗꯣ ꯎꯃꯥꯡꯗ ꯂꯩꯕ ꯌꯥꯗꯦ